ꯍꯜꯂꯣ ꯑꯣ ꯇꯥꯏ ꯀꯣ ꯑꯣ ꯇꯥꯥꯏꯔꯦ ꯇꯥꯥꯏꯔꯦ
ꯑꯩꯗꯤ ꯀꯩꯗꯧꯔꯕꯖꯥꯠꯅꯣ ꯍꯨꯝ ꯀꯩꯗꯧꯔꯖꯥꯠꯅꯣ ꯁꯤꯅꯦꯗ ꯑꯩꯗꯤꯅꯦ ꯉꯣꯟꯗ ꯈꯨꯝꯗꯕꯗꯨꯗ
ꯑꯣ ꯍꯣꯏ ꯑꯩꯅ ꯇꯥꯗꯕꯩ ꯅꯪ ꯉꯥꯡꯕ ꯗꯣ ꯎꯝ ꯀꯩꯗꯧꯔꯤꯅꯣ
ꯑꯩ ꯀꯩꯅꯣꯁꯦ ꯊꯕꯛ ꯍꯜꯂꯛꯄꯗ ꯉꯥꯏꯔꯤ
ꯑꯣ ꯑꯣ ꯐꯥꯏꯅ ꯆꯥꯛꯇꯤ ꯆꯥꯔꯕꯣ
ꯆꯥꯔꯒ ꯆꯥꯛ ꯆꯥꯔꯒ ꯂꯣꯏꯕꯗ ꯉꯥꯏꯔꯤ
ꯑꯣ ꯀꯨꯔꯤ ꯏꯟꯁꯥꯡ ꯆꯥꯔꯦ ꯉꯁꯤꯗꯤ ꯑꯩ ꯆꯥꯗ꯭ꯔꯤ ꯂꯥꯏꯔꯤꯛ ꯏꯔ ꯂꯩ
ꯑꯩꯁ ꯌꯥꯝ ꯊꯦꯡꯉꯦꯍꯦ ꯂꯥꯏꯔꯤꯁ ꯄꯥꯝꯃꯟꯗꯅ ꯆꯥꯛ ꯀ ꯂꯥꯝꯗ꯭ꯔꯕ ꯇꯥꯏꯞꯇ ꯇꯧꯔꯦꯗ
ꯆꯄꯣꯠ ꯆꯥꯕꯒꯤꯀꯣ ꯆꯥꯛ ꯂꯥꯝꯗꯕꯩ ꯍꯣꯔꯦꯟ ꯁꯤ ꯂꯣꯏꯔꯒ ꯆꯥꯒꯦꯅ ꯍꯥꯟꯅ ꯂꯣꯏꯁꯤꯜꯂꯒꯦ ꯇꯥꯎꯕꯅꯤꯗ ꯁꯤ ꯂꯣꯏꯁꯤꯟꯗ꯭ꯔꯗꯤ ꯑꯃꯨꯛꯀ ꯆꯥꯛ ꯆꯥꯕ ꯂꯣꯏꯌꯦꯕ ꯀꯥꯟꯗꯗꯤꯀꯣ ꯑꯃꯨꯛꯀ ꯇꯧꯅꯤꯡꯉꯔꯣꯏ ꯏꯁꯨ ꯏꯅꯤꯡꯉꯔꯣꯏ ꯑꯗꯨꯒꯤ ꯑꯩꯅ ꯇꯥꯎꯕꯅꯤꯗ
ꯀꯩꯅꯣ ꯁ꯭ꯀꯨꯜ ꯀꯣꯂꯦꯖꯀꯤꯔꯣ ꯀꯩꯅꯣ ꯑꯦꯁꯥꯏ ꯀꯔꯝꯕ ꯑꯦꯁꯥꯏꯟꯃꯦꯟꯅꯣ
ꯑ ꯀꯣꯂꯦꯖꯀꯤꯅꯤ ꯀꯣꯂꯦꯖ ꯀꯂꯦꯖꯀꯤ ꯑꯗꯨꯝ ꯅꯣꯠꯁ ꯇꯣꯒꯨꯝꯕ ꯁꯦꯝꯕ ꯁꯨꯃꯥꯏꯅ ꯇꯧꯕꯅꯤꯗ
ꯑꯣ
ꯌꯦꯉꯒ ꯏꯊꯣꯛ ꯏꯊꯣꯛꯀꯦꯅ ꯇꯥꯕꯅꯦ
ꯑꯥꯎ ꯄ꯭ꯔꯦꯛꯇꯤꯀꯜꯒꯨꯝꯕ ꯑꯣꯏꯕ꯭ꯔꯣ
ꯑꯥ ꯅꯠꯇꯦ ꯑꯩꯈꯣꯏ ꯄꯥꯅꯤꯡꯉꯥꯏꯒꯤꯀꯣ ꯄꯥꯅꯤꯡꯉꯥꯏꯒꯤ ꯇꯧꯕꯅꯦ ꯑꯥ ꯄꯥꯅꯤꯡꯉꯥꯏ ꯑꯩꯅ ꯅꯣꯠꯁ ꯁꯦꯝꯕꯤ ꯁꯦꯝꯕ ꯑꯗꯨꯒꯤ ꯀꯣꯂꯦꯖꯀꯤ ꯀꯣꯂꯦꯖꯀꯤ ꯅꯠꯇꯦꯗ ꯑꯩꯒꯤ ꯀꯣꯂꯦꯖꯇꯤ ꯂꯣꯏꯔꯦ
ꯑꯥ
ꯑꯩ ꯑꯩꯒꯤ ꯂꯥꯏꯔꯤꯛꯀꯤ ꯑꯃ ꯏꯊꯣꯛꯅꯤꯡꯉꯥꯏ ꯂꯥꯏꯕ ꯄꯥꯅꯤꯡꯉꯥꯏꯒꯤ
ꯑꯣ
ꯑꯗꯨꯒꯤꯅꯤꯗ
ꯌꯥꯝ ꯐꯩ ꯌꯥꯝ ꯐꯩ ꯍꯧꯖꯤꯛ ꯍꯧꯖꯤꯛ ꯃꯇꯝꯗ ꯂꯥꯏꯔꯤꯛ ꯄꯥꯕꯁꯤꯗꯤ
ꯐꯠ ꯐꯠ ꯀꯔꯤ ꯍꯥꯏꯁꯤꯔꯥ
ꯅꯦ ꯑꯩꯁꯦ
ꯑꯣ ꯑꯩꯁꯨ ꯀꯨꯏꯕꯗꯤꯏ ꯅꯍꯥꯟꯗꯤ ꯕꯣꯜꯒꯩ ꯉꯁꯤꯗꯤ ꯕꯣꯜꯁꯨ ꯂꯩꯇꯕꯅꯤꯅ ꯀꫭ ꯑꯩꯅ ꯑꯁ ꯉꯁꯤ ꯁꯥꯟꯅꯔꯀꯥꯟꯗ ꯇꯧꯒꯦꯅ ꯇꯧꯔꯝꯗꯁ ꯅꯍꯥꯟꯅꯤ ꯕꯣꯛꯒ ꯌꯦꯡꯕꯒꯤ ꯇꯨꯕꯥ ꯑꯗꯨ ꯑꯃꯨꯀ ꯆꯥꯛ ꯆꯥꯕ ꯂꯣꯏꯔꯀꯥꯟ ꯑꯃꯨꯛꯇꯨꯃ ꯑꯨꯃꯥꯏꯅ ꯇꯧꯔꯒꯦ ꯃꯇꯝꯒ ꯁꯥꯡꯗꯔꯤꯗꯔꯤ ꯄꯥꯅꯤꯡꯉꯥꯏꯒꯤ
ꯑꯗꯨꯒꯤ ꯑꯩꯅ ꯉꯁꯤ ꯃꯇꯝ ꯁꯥꯡꯉꯀꯥꯟꯗ ꯏ ꯊꯣꯛꯀꯦꯅ ꯇꯥꯎꯕꯅꯤꯗ
ꯍꯣꯏ ꯀꯣꯆꯤꯡ ꯀꯣꯆꯤꯡ ꯀꯣꯆꯤꯡꯒꯨꯝꯕ ꯆꯠꯄ꯭ꯔꯒ ꯊꯕꯛ ꯆꯠꯄꯒ ꯍꯟꯗꯛ ꯕꯣꯜ ꯕꯣꯜ ꯈꯔ ꯂꯩꯕꯒ ꯅꯨꯡꯉꯥꯏꯔꯕꯅꯦ ꯑꯩꯗꯤ
ꯑꯣ ꯅꯪꯁꯨ ꯀꯣꯆꯤꯡ ꯂꯥꯎꯕ꯭ꯔꯣ
ꯑꯩ ꯀꯣꯆꯤꯡ ꯂꯧꯋꯦ
ꯍꯂ ꯌꯥꯝ ꯐꯥꯏꯅ ꯀꯣꯆꯤꯡꯁꯨ ꯂꯥꯛꯋꯦ ꯊꯕꯛꯁꯨ ꯇꯥꯎꯋꯦ ꯑꯦꯁꯃꯤꯗꯤ ꯀꯣ
ꯑꯗꯨꯏꯅ ꯁꯪꯗ꯭ꯔꯕꯅꯦ ꯑꯗꯨꯒ ꯑꯃꯨꯛ ꯑꯃꯨꯛ ꯋꯥꯔꯜ ꯀꯞꯀ ꯌꯦꯡꯉꯒ ꯌꯨꯝꯗ ꯂꯩꯕꯁꯦ ꯄꯨꯔꯥ ꯄꯨꯔꯥ ꯀꯣꯏꯕ ꯂꯥꯛꯄꯒ ꯆꯞ ꯃꯥꯟꯅꯔꯕꯅꯤ ꯌꯨꯝꯗ ꯂꯥꯛꯄꯁꯦ ꯍꯥꯏꯕꯗꯤ
ꯀꯞ ꯄꯥꯒꯦꯅꯗꯤꯀꯣ ꯂꯥꯏꯒꯅꯤ ꯑꯗꯨꯒ ꯊꯕꯛ ꯌꯥꯝ ꯂꯥꯏꯑꯦꯕꯗꯨꯅ ꯑꯁ
ꯌꯨꯝꯗ ꯂꯩꯕꯁꯦ ꯄꯨꯡ ꯃꯉꯥꯒꯨꯝꯕ ꯈꯛꯇꯅꯦ ꯇꯨꯝꯕ ꯂꯥꯛꯏꯁꯦ ꯊꯕꯛ ꯊꯕꯛ ꯃꯐꯝꯗ ꯊꯕꯛ ꯃꯐꯝꯗ ꯅꯥꯏꯟ ꯑꯥꯋꯥꯔꯁ ꯂꯩꯔꯕꯅꯤꯗꯅ ꯑꯗꯨꯒ ꯀꯣꯆꯤꯡ ꯃꯐꯝꯗ ꯈꯔꯃꯨꯛ ꯆꯠꯂꯅꯤ ꯌꯨꯝꯗ ꯂꯩꯅꯤ ꯌꯨꯝꯗ ꯂꯩꯕꯁꯤ ꯌꯥꯝꯗꯦ
ꯍꯣꯏ ꯍꯣꯏ
ꯄꯨꯔꯥꯚꯤꯖꯤꯇꯤꯡ ꯂꯥꯛꯄꯒꯤ ꯇ ꯍꯥꯏꯕ ꯇꯧꯍꯟ ꯊꯕꯛ ꯊꯕꯛ ꯃꯐꯝꯗ ꯑꯣꯏꯅ ꯂꯩꯔꯦꯕ ꯑꯩꯁꯦ ꯅꯨꯡꯉꯥꯏꯔꯅꯦ
ꯑꯗꯨ ꯌꯨꯝꯗꯗꯤ ꯑꯁꯔꯩ ꯄꯥꯅ ꯁꯥꯡꯗꯕꯅꯤꯗ
ꯑꯥ ꯑ ꯆꯤꯡꯗ ꯂꯩꯕ꯭ꯔꯣ ꯇꯝꯄꯥꯛꯇ ꯂꯩꯕ꯭ꯔꯣ
ꯄꯥꯛꯗ ꯂꯌꯦꯦ ꯆꯤꯡ ꯂ ꯏꯗꯦ
ꯑꯧ
ꯈ꯭ꯔꯤꯁꯃꯥꯁ ꯃꯇꯝꯅ ꯍ ꯆꯠꯂꯅꯤ
ꯑꯁꯤ ꯁꯝꯃꯔ ꯕ꯭ꯔꯦꯛꯀꯨꯝꯕ ꯆꯠꯇ꯭ꯔꯦ
ꯑꯥ ꯆꯠꯇꯦ ꯑꯗꯨꯕꯨꯗꯤ ꯑꯁ ꯂꯥꯛꯀꯅꯨ ꯍꯥꯏ ꯍꯥꯏ ꯂꯥꯏꯔꯤꯛ ꯄꯥꯔꯒ ꯂꯥꯛꯔꯣꯅ ꯑꯥ ꯂꯥꯏꯔꯤꯛ ꯄꯥꯔꯒ ꯂꯥꯛꯔꯣꯅ ꯂꯥꯛꯅꯤꯡ ꯂꯥꯛꯅꯤꯡꯕ ꯑꯃꯨꯛ ꯍꯥꯎꯕ ꯑꯗꯨꯅ ꯑꯩ ꯍꯔ ꯀꯥꯟꯗ ꯂꯥꯛꯑꯣꯅꯨ ꯂꯥꯏꯔꯤꯛ ꯄꯥꯔꯒ ꯂꯥꯏꯔꯣꯑꯣꯅ ꯑꯩꯒꯤ ꯏꯅꯥꯎꯅꯨꯄꯥꯁꯨ ꯑꯃꯨꯛ ꯂꯥꯛꯄꯒꯤꯀꯣ ꯑꯗꯨꯒꯤ
ꯂꯔꯤ ꯌꯥꯝ ꯍꯩꯕ ꯃꯥꯜꯂꯦ
ꯑꯦ ꯇꯥꯎꯗꯦꯍꯦ
ꯍꯥꯔꯤ ꯌꯥꯝ ꯐꯩꯕ ꯃꯥꯜꯂꯦ ꯑꯩꯅ ꯑꯗꯨꯝ ꯈꯟꯕꯗ
ꯑꯩ ꯈꯟꯕꯒꯤꯅꯦꯀꯣ ꯇꯥꯎꯕꯗꯤ ꯇꯥꯎꯗꯕ ꯃꯤꯗꯤ ꯑꯗꯨꯝ ꯇꯥꯎꯋꯦ ꯌꯥꯔꯦ ꯍꯥꯏꯔꯒ ꯃꯤꯅꯀꯣ ꯑꯗꯨꯒ ꯍꯥꯏꯗꯤ ꯍꯥꯏꯗꯅ ꯑꯣ ꯌꯦꯡꯉꯀꯥꯟꯗ ꯁꯔꯤꯁ ꯁꯤꯔꯤꯁ ꯇꯥꯕ ꯃꯁꯛꯇꯣ ꯑꯗꯨ ꯂꯥꯏꯕ ꯒꯤ ꯂꯥꯏꯔꯤꯛ ꯍꯩ ꯑꯗꯨꯝ ꯂꯥꯏꯔꯤꯛ ꯍꯩꯕ ꯃꯥꯟꯕꯗꯣ ꯍꯥꯏ ꯂꯥꯛꯌꯦꯗꯅ ꯃꯤ ꯂꯥꯏꯔꯤꯛ ꯍꯩ ꯍꯩꯕ ꯃꯥꯟꯕꯁꯤꯡꯗꯣ ꯍꯩꯇꯕꯅꯤ ꯍꯩꯇꯕ ꯌꯦꯡꯉꯀꯥꯟꯗ ꯍꯥꯏꯔꯔꯣꯏ ꯍꯥꯏꯕ ꯀꯥꯟ ꯑꯗꯨ ꯑꯗꯨꯈꯣꯏꯅ ꯍꯥꯏꯕꯅꯦꯀꯣ
ꯑꯣ ꯑꯗꯨꯝ ꯀꯣꯂꯦꯖ ꯀꯣꯂꯦꯖꯁꯨ ꯂꯣꯏꯁꯤꯜꯂꯒ ꯂꯥꯛꯑꯅꯨ ꯂꯥꯏꯔꯤꯛ ꯄꯥꯔꯒ ꯂꯩꯔꯝꯃꯣ ꯍꯥꯏꯗꯨꯗ
ꯁꯨꯃꯥꯏꯅꯗꯤ ꯇꯥꯎꯋꯦ ꯍꯥꯏꯇꯕꯩꯒꯤ ꯑꯗꯨꯝ ꯄꯥꯔꯣ ꯍꯥꯏꯕꯅꯤ ꯍꯥꯏꯔꯗꯤ ꯍꯣꯏ ꯕ꯭ꯔꯦꯛꯀ ꯂꯥꯛꯑꯣ ꯍꯥꯏꯔꯒꯗꯤ ꯋꯥꯔꯗꯤ ꯍꯥꯏꯒꯅꯤ ꯍꯣꯏ
ꯀꯣꯂꯦꯖꯁꯨ ꯂꯣꯏꯁꯤꯜꯂꯦ ꯍꯥꯏꯕꯗꯤ ꯁꯝꯃꯔ ꯕ꯭ꯔꯦꯛꯀꯨꯝꯕꯗꯤ ꯐ꯭ꯔꯤ ꯇꯥꯏꯝꯅꯤꯅ ꯑꯗꯨꯏ ꯑꯣꯏꯔꯁꯨ ꯄꯥꯎꯋꯦ ꯍꯥꯏ ꯑꯗꯨꯗ ꯑꯗꯨꯝ ꯋꯥꯈꯜꯁꯦ ꯑꯗꯨ ꯑꯣꯏꯅ
ꯀꯣꯂꯦꯖꯇꯤ ꯅꯍꯥꯟ ꯆꯍꯤꯗꯒꯤ ꯂꯣꯏꯔꯦꯕꯀꯣ ꯅꯍꯥꯟꯗ ꯇ꯭ꯋꯦꯟꯇꯤ ꯇ꯭ꯋꯦꯟꯇꯤ ꯐꯥꯏꯚ ꯑꯥ ꯂꯥꯁ ꯏꯌꯥꯔꯅ ꯂꯣꯏꯔꯦ ꯑꯩ
ꯑꯣ ꯑꯗꯨ ꯑꯣꯏꯔꯗꯤ ꯑꯩꯅ ꯈꯔ ꯑꯍꯟ ꯑꯣꯏꯔꯝꯒꯗꯕ ꯃꯥꯜꯂꯦ ꯑꯥ
ꯍꯣꯏ ꯑꯗꯨꯗꯤ ꯑꯩꯒꯤ ꯏꯕꯨꯡꯅꯤꯅꯦ ꯑꯗꯨꯗꯤ
ꯏꯕꯨꯡ ꯑꯣꯏꯔꯝꯒꯅꯤ ꯑꯗꯨꯗꯤ
ꯑꯗꯨ ꯑꯗꯨꯅ ꯍꯥꯏꯕ ꯌꯥꯗꯦꯗ ꯍꯥꯏꯕꯗꯤ ꯆꯍꯤ ꯃꯤꯁꯦ ꯀꯩꯅꯣ ꯁ꯭ꯀꯨꯜ ꯀꯥꯕ ꯊꯦꯡꯕꯁꯨ ꯌꯥꯎꯔꯤꯕꯣ
ꯍꯣꯏ ꯍꯣꯏ ꯇꯥꯋꯦ
ꯆꯨꯝꯗ꯭ꯔ ꯑꯩꯅꯥ
ꯍꯣꯏ ꯍꯣꯏ ꯆꯨꯝꯃꯦ ꯎꯝ ꯆꯨꯝꯃꯦ ꯆꯨꯝꯃꯦ
ꯆꯍꯤꯗꯤ ꯌꯥꯝꯃꯒ ꯁ꯭ꯀꯨꯜ ꯀꯥꯕ ꯊꯦꯡꯕꯁꯨ ꯌꯥꯎꯋꯦ ꯑꯗꯨꯒꯨꯝꯕꯁꯨ ꯌꯥꯎꯋꯦ ꯑꯗꯒꯤ ꯁ꯭ꯀꯨꯜꯒꯤ ꯑꯦꯀꯥꯗꯃꯤꯛꯀꯤ ꯀꯩꯅꯣꯗꯨꯅ ꯂꯦꯄ ꯌꯥꯗꯦꯗ ꯍꯟꯛ ꯍꯟꯗꯛ
ꯆꯨꯝꯃꯦ
ꯍꯥꯏꯗꯤ ꯑꯩ ꯀꯣꯂꯁ ꯀꯃꯦ ꯍꯧꯖꯤꯛ ꯍꯥꯏ ꯁ꯭ꯀꯨꯜꯗ ꯀ꯭ꯂꯥꯁ ꯇꯦꯟ ꯄꯤꯟꯅꯕ ꯃꯤꯁꯤꯡꯗꯨ ꯑꯩꯉꯣꯟꯗꯒꯤ ꯆꯍꯤ ꯑꯍꯨꯝ ꯅꯠꯇꯦ ꯍꯅ ꯑꯩ ꯀ꯭ꯂꯥꯁ ꯇꯦꯟ ꯀꯥꯔꯤꯉꯩꯗ ꯍꯥꯏꯕꯅꯤꯗ
ꯑꯣ ꯑꯣ ꯑꯣ ꯑꯣ
ꯑꯩꯉꯣꯟꯗꯒꯤ ꯀ꯭ꯂꯥꯁ ꯆꯍꯤ ꯑꯍꯨꯝ ꯑ ꯆꯍꯤ ꯑꯍꯨꯝ ꯑꯩꯉꯣꯟꯗꯒꯤ ꯑꯉꯥꯡ ꯆꯍꯤ ꯑꯍꯨꯝꯒꯨꯝꯕ ꯑꯉꯥꯡꯁꯨ ꯌꯥꯎꯋꯦ ꯑꯩꯒꯤ ꯇꯨ ꯌꯔꯁ ꯀꯨꯝꯕ ꯍꯦꯟꯕꯁꯨ ꯌꯥꯎꯋꯦꯀꯣ ꯑꯗꯨ ꯀ꯭ꯂꯥꯁ ꯇꯦꯟꯒꯤ ꯊꯥꯃꯤꯟꯅꯩꯕ ꯑꯗꯒꯤ ꯀ꯭ꯂꯥꯁꯁꯤꯅ ꯆꯍꯤ ꯂꯦꯞꯄ ꯌꯥꯗ꯭ꯔꯦ ꯍꯥꯏꯁꯤꯅꯤ
ꯆꯨꯝꯃꯦ ꯁꯨꯃꯥꯏꯅ ꯂꯥꯛꯑꯣꯁꯨ ꯂꯥꯏꯕꯅꯤꯅ ꯀꯔꯤ
ꯍꯣꯏ ꯅꯊꯟꯇ ꯂꯩꯔꯥꯔꯣꯕ
ꯑꯩꯔꯣ
ꯎꯝ
ꯀꯔꯤ ꯀꯔꯤ ꯍꯥꯏꯕ꯭ꯔꯥ
ꯅꯊꯟꯇ ꯂꯩꯕ꯭ꯔꯥꯕ
ꯑ ꯏꯊꯟꯗ ꯂꯩ ꯏꯅꯥꯎ ꯅꯨꯄꯥꯁꯨ ꯂꯩꯌꯦ ꯍꯣꯏꯅꯦ ꯍꯧꯖꯤꯛꯀꯥꯟꯗꯤ ꯂꯥꯛꯑꯦ ꯃꯖꯨ ꯀꯨꯂꯦꯛꯁ ꯀꯥꯕꯒꯤꯀꯣ
ꯑꯣ
ꯐꯤꯖꯤꯀꯦꯜ ꯏꯖꯨꯀꯦꯁꯟ ꯂꯥꯎꯕ ꯃꯥꯅ
ꯑꯣ ꯑꯣ ꯑꯣꯆꯆꯥ
ꯃꯥꯅꯦ ꯑꯥ ꯑꯁꯤꯒꯤ ꯆꯍꯤꯗꯒꯤ ꯀ꯭ꯂꯥꯁ ꯇꯨꯌꯦꯜꯐꯀ ꯂꯣꯏꯔꯛꯄꯅꯤꯗ
ꯑ ꯗꯤꯁ ꯌꯦꯔꯗ ꯀ꯭ꯂꯥꯁ ꯀꯣꯂꯦꯁ ꯀꯥꯕ ꯍꯧꯕ
ꯑꯩꯅ ꯂꯣꯏꯔꯛ ꯄꯅꯤ ꯃꯥꯗꯤ ꯎꯝ ꯀ꯭ꯂꯥꯁ ꯇꯨꯌꯦꯜꯐꯀ ꯑꯁꯤ ꯆꯍꯤꯗꯒꯤ ꯂꯣꯏꯔꯛꯄꯅꯤ ꯐꯔꯁ ꯁꯦꯃꯤꯁꯇꯔ ꯍꯣꯏ ꯑꯉꯥꯡꯅꯤ
ꯗꯨꯁꯨ ꯑꯉꯥꯡ ꯑꯣꯏꯔꯤ ꯍꯥꯏꯕꯩ ꯋꯥꯅꯤ ꯃꯣꯏꯗꯤ ꯄꯥꯈꯪ ꯑꯣꯏꯔꯦ ꯍꯥꯏꯅ ꯈꯜꯂꯝꯒꯅꯤꯗ ꯍꯥꯏꯗꯤ ꯑꯩꯈꯣꯏꯁꯨ ꯀꯣꯂꯦꯖꯀꯥ ꯑꯩꯈꯣꯏꯖꯨ ꯍꯥꯟꯅ ꯑꯩꯈꯣꯏꯖꯨ ꯍꯥꯟꯅ ꯀꯣꯂꯦꯖ ꯀꯥꯕ ꯃꯇꯝꯗ ꯄꯥꯈꯪ ꯑꯣꯏꯔꯦ ꯍꯥꯏꯅ ꯈꯜ ꯈꯜꯂꯤꯅꯦꯕ
ꯑ ꯃꯥꯖꯦ ꯃꯥ ꯅꯥ ꯀꯔꯤ ꯑꯩꯈꯣꯏꯗꯒꯤ ꯍꯦꯟꯅ ꯀꯜꯂꯦ ꯍꯥꯏꯕ ꯋꯥꯈꯜ ꯑꯃ ꯊꯣꯛꯑꯦ ꯑꯗꯨꯒꯤ ꯃꯔꯛ ꯃꯔꯛ ꯁꯥꯎꯔꯛꯄꯗꯣ ꯁꯨꯃꯥꯏꯅ ꯇꯧꯋꯦ ꯑꯩꯈꯣꯏ
ꯑꯩꯈꯣꯏꯖꯨ ꯍꯥꯟꯅ ꯀꯣꯂꯦꯖꯁ ꯑꯍꯥꯟꯕ ꯐꯥꯔꯁ ꯀꯨꯝꯕ ꯀꯥꯔ ꯀꯥꯟꯗ ꯄꯥꯈꯪ ꯑꯣꯏꯔꯦ ꯍꯥꯏꯅ ꯈꯜꯂꯦ ꯑꯗꯨꯅ ꯕꯥꯢ ꯕꯥꯏꯠꯀ ꯊꯧꯔꯒ ꯆꯠꯂꯒꯀꯣ
ꯑꯗꯨꯗꯤ ꯃꯥꯁꯨ ꯈꯜꯂꯝꯒꯅꯤ ꯑꯗꯨ ꯃꯥꯏꯅ
ꯈꯜꯂꯝꯃꯅꯤꯗ ꯄꯥꯈꯪ ꯑꯣꯏꯁꯨ ꯑꯣꯏꯔꯦꯗ
ꯃꯅꯨꯡꯗꯗꯤꯀꯣ ꯀꯔꯤ ꯍꯥꯏꯁꯤꯔꯥ ꯑꯩꯈꯣꯏꯕꯨ ꯉꯝꯒꯅꯤ ꯍꯥꯏꯕ ꯑꯃꯗꯣ ꯇꯤꯟ ꯑꯦꯖꯀꯤ ꯃꯇꯝꯅꯤꯅ ꯑꯗꯨꯝ ꯃꯔꯛ ꯃꯔꯛ ꯃꯔꯛꯇꯗꯤ ꯑꯗꯨꯝ ꯁꯧꯒꯟꯕ ꯁꯨꯃꯥꯏꯅ ꯇꯥꯎꯕ ꯀꯥꯟꯗ ꯀꯣ ꯑꯃꯨꯛ ꯑꯩꯈꯣꯏꯁꯨ ꯀꯔꯤ ꯍꯥꯏꯁꯦ ꯁꯥꯎꯅꯤꯡꯕ ꯇꯝꯁꯨ ꯂꯩꯑꯦꯕ ꯃꯣꯏꯅ ꯑꯗꯨꯝ ꯁꯧꯒꯟꯅꯒ ꯂꯥꯏꯔꯗꯤ ꯑꯩꯈꯣꯏꯁꯨ ꯋꯥ ꯉꯥꯡꯕꯗꯣ ꯃꯔꯥꯛ ꯃꯔꯥꯛꯇꯗꯤ ꯑꯗꯨꯝ ꯁꯥꯎꯅꯤꯡꯕ ꯊꯣꯛꯄꯅꯦ ꯑꯗꯨꯗꯒꯤ ꯑꯩꯈꯣꯏ ꯃꯔꯛ ꯃꯔꯛꯗꯗꯤ ꯑꯗꯨꯝ ꯋꯥꯒ ꯑꯗꯨꯝ ꯇꯧꯕꯅꯦ
ꯇꯧꯒꯗꯕꯅꯦ ꯏꯁ ꯃꯆꯦꯅ ꯆꯩꯕꯕꯨ ꯀꯔꯤ ꯇꯧꯒꯦ ꯍꯥꯏꯅꯣꯗ
ꯃꯇꯝꯅꯤꯅꯅ ꯑꯩꯅ ꯑꯃꯨꯛ ꯑꯗꯨꯝ ꯇꯥꯎꯕꯗꯣ
ꯑꯥ ꯍꯣꯏꯗ ꯏꯆꯦꯅ ꯆꯩꯕꯕꯨ ꯀꯌꯥꯝ ꯀꯌꯥꯝ ꯐꯨꯜ ꯃꯥꯛ ꯄꯨ ꯌꯥꯝ ꯀꯨꯏꯅ ꯂꯩꯃꯤꯟꯅꯒꯗꯕꯁꯨ ꯅꯠꯇ꯭ꯔꯦ ꯑꯃꯗꯗꯤ ꯌꯨꯝ ꯄꯥꯟꯒꯗꯧꯔꯕꯅꯦ
ꯑꯦ ꯑꯗꯨꯗꯤ ꯀꯨꯏꯔꯦ ꯑꯥꯗ ꯂꯩ ꯌꯨꯝ ꯄꯥꯟꯕ ꯋꯥꯔꯤꯗꯤ
ꯑꯗꯨ ꯍꯥꯏꯕꯅꯦ ꯑꯗꯨ ꯋꯥꯠ ꯋꯥꯠꯂꯒꯁꯨ ꯅꯣꯡꯃꯗꯤ ꯁꯣꯏꯗꯅꯗꯤ ꯌꯨꯝ ꯄꯥꯟꯒꯅꯤꯗꯅ ꯑꯗꯨꯅ ꯂꯦꯔꯤ ꯀꯥꯟ ꯃꯇꯝ ꯈꯔ ꯂꯩꯔꯤꯀꯥꯟꯗ ꯅꯨꯡꯁꯤ ꯆꯥꯟꯅꯅ ꯂꯩꯃꯤꯟꯅꯒꯗꯧꯅꯦ ꯈꯠꯅꯕ ꯍꯥꯏꯕꯁꯤꯦ ꯁꯣꯏꯕꯅꯤ ꯃꯔꯛ ꯃꯔꯛꯇ ꯆꯤꯟꯗ ꯈꯠꯅꯕꯗꯨꯅ ꯑꯃꯅꯦ
ꯑꯗꯨꯁꯨ ꯃꯦꯃꯣꯔꯤ ꯑꯣꯏꯌꯦꯗ ꯂꯣꯏꯔꯀꯥꯟꯗꯗꯤꯀꯣ ꯍꯣꯏ
ꯑꯗꯒꯤ ꯑꯁ ꯑꯗꯨꯝ ꯈꯜꯂꯗꯤ ꯌꯥꯝ ꯅꯨꯡꯁꯤꯌꯦꯗ ꯑꯩꯗꯤ ꯏꯆꯦ ꯑꯃ ꯂꯩꯕꯩꯀꯣ ꯍꯥꯟꯅ ꯌꯥꯝ ꯈꯠꯅꯔꯝꯃꯦꯕ
ꯍꯣꯏ
ꯍꯥꯟꯅ ꯄꯤꯂꯤꯉꯩꯗ ꯌꯥꯝ ꯈꯠꯅꯔꯝꯃꯦꯕ
ꯍꯣꯏ
ꯍꯧꯖꯤꯛ ꯍꯧꯖꯤꯛꯄꯨꯗꯤ ꯑꯗꯨꯝ ꯒ꯭ꯌꯥꯟ ꯇꯥꯅꯔꯕꯩ ꯅꯣꯛꯑꯒ ꯅꯣꯛꯑꯒ ꯁꯣꯏꯕ ꯌꯥꯎꯔꯁꯨꯀꯣ
ꯍꯣꯏ ꯑꯗꯨꯒꯤ ꯃꯇꯥꯡ ꯌꯥꯎꯅꯤꯡꯈ꯭ꯔꯦꯗ ꯑꯩꯈꯣꯏꯁꯨ
ꯃꯥꯗꯤ ꯌꯥꯝ ꯀꯔꯤ ꯍꯥꯏꯁꯤꯔꯥ ꯃꯥꯁꯨ ꯑꯔꯣꯏꯕꯁꯨ ꯑꯩꯈꯣꯏꯒꯤ ꯌꯦꯡꯒꯦꯁꯨ ꯑꯣꯏꯕꯒꯤꯀꯣ
ꯑꯥ
ꯑꯗꯣ ꯀꯔꯤ ꯍꯥꯏꯁꯤꯔ ꯅꯤꯡꯉꯥꯏ ꯑꯃ ꯂꯩꯕꯗꯣ ꯑꯗꯨꯒꯤꯅꯤ ꯏꯃꯥꯗꯤ ꯑꯩꯒꯤ ꯃꯈꯥꯗ ꯂꯥꯛꯑꯦꯕꯀꯣ ꯃꯥ ꯃꯥꯅ ꯌꯡꯒꯦꯖ ꯑꯣꯏꯕꯒꯤ ꯑꯁ ꯅꯤꯡꯉꯥꯏ ꯑꯃ ꯂꯩꯕ ꯑꯗꯣ ꯑꯗꯨꯒꯤꯅꯤ ꯃꯥꯁꯦ ꯎꯝ
ꯃꯉꯥ
ꯍꯣꯏ ꯅꯨꯄꯤꯕꯨ ꯑꯩꯈꯣꯏꯔꯣ
ꯍꯣꯏ
ꯑꯉꯥꯡꯔꯣ
ꯀꯌꯥꯅꯣꯕ ꯅꯆꯤꯟ ꯅꯅꯥꯎ ꯀꯌꯥꯅꯣꯕ
ꯑꯣ ꯑꯩ ꯎꯝ ꯑꯍꯨꯝ ꯈꯛꯇꯅꯤ ꯏꯆꯦ ꯑꯃ ꯑꯗꯨꯒ ꯑꯩ ꯑꯗꯨꯒ ꯏꯅꯥꯎꯅꯨꯄꯥ ꯑꯃ ꯑꯩꯈꯣꯏ ꯑꯍꯨꯝ ꯈꯛ ꯑꯥ ꯄꯥꯟꯗ꯭ꯔꯤ ꯃꯥ ꯑꯣꯖꯥ ꯇꯥꯎꯔꯒ ꯂꯩꯔꯦ ꯑꯧ
ꯄꯥꯟꯗ꯭ꯔꯤ ꯄꯥꯟꯅꯤꯡꯗꯦ ꯍꯥꯏꯌꯦ ꯑꯗꯨꯝ ꯑꯗꯨꯝ ꯌꯨꯝꯗ ꯂꯩꯕꯁꯦ ꯀ꯭ꯔꯤ ꯍꯥꯏꯁꯤꯔꯥ ꯑꯍꯥꯟ ꯑꯃꯨꯛ ꯇꯧꯔꯀꯥꯟꯗ ꯑꯃꯨꯛꯀ ꯑꯗꯨꯝ ꯅꯨꯡꯁꯤꯕ ꯍꯦꯜꯂꯤ ꯍꯥꯏꯌꯦ ꯃꯥꯁꯦ
ꯑꯥ ꯑꯥ ꯑꯥ ꯅꯅꯥꯎ ꯅꯨꯄꯥꯅ ꯍꯥ ꯅꯅꯥꯎ ꯅꯨꯄꯥꯅ ꯍꯥꯟꯟꯅ ꯅꯨꯄꯤ ꯄꯨꯁꯤꯜꯂꯛꯀꯅꯤ ꯀꯣ
ꯄꯨꯁꯤꯜꯂꯗꯤ ꯑꯁ ꯃꯥ ꯑꯩꯈꯣꯏꯒꯤ ꯈꯨꯄꯥꯛ ꯆꯥꯔꯅꯤ
ꯎꯝ ꯍꯨꯝ ꯍꯧꯖꯤꯛꯇꯤ ꯑꯉꯥꯡ ꯑꯣꯏꯔꯦꯅ ꯇꯧꯒꯅꯤ ꯑꯩꯈꯣꯏ ꯄꯥꯎ ꯅꯨ ꯑꯩꯈꯣꯏ ꯅꯨꯄꯥ ꯀꯣꯏꯗ꯭ꯔꯤꯅ ꯇꯥꯎꯔꯅꯤ
ꯍꯥꯛ ꯍꯥ ꯁꯁ ꯑꯩꯈꯣꯏꯁꯨ ꯅꯨꯞ ꯑꯩꯈꯣꯏ ꯑꯩꯈꯣꯏꯐꯥꯎ ꯅꯨꯄꯥ ꯀꯣꯏꯗ꯭ꯔꯤ ꯅꯪ ꯄꯨꯁꯤꯜꯂꯛꯄ ꯌꯥꯗ꯭ꯔꯥ ꯍꯥꯏꯗꯣꯏꯅꯦꯕ ꯀꯅꯥꯅꯣ ꯀꯥ ꯀꯅꯥꯅ ꯀꯣꯏꯒꯅꯣ ꯍꯥꯏꯔꯛꯑꯗꯤ ꯐꯔꯛ ꯇꯥꯔꯦꯒ
ꯎꯝ ꯍꯤ ꯍꯥ ꯑꯩꯈꯣꯏꯅ ꯊꯤꯕ ꯇꯥꯔꯦ ꯑꯗꯨꯀꯥꯟꯗꯗꯤ
ꯎꯝ ꯃꯇꯝ ꯌꯧꯔ ꯃꯇꯝ ꯌꯧꯔꯀꯥꯟꯗ ꯑꯗꯨꯝ ꯂꯥꯛꯆꯔꯦꯅ
ꯍꯥ
ꯅꯠꯇꯔꯥ
ꯍꯨꯝ ꯍꯨꯝ ꯃꯇꯝ ꯑꯗꯨꯝ ꯂꯥꯛꯑꯦꯅꯦ ꯑꯗꯨꯅ ꯅꯨꯄꯥ ꯂꯥꯛꯑꯦ ꯅꯨꯄꯥꯒꯤꯗꯤ ꯍꯣꯏ ꯅꯨꯄꯤꯕꯨꯗꯤ ꯂꯨꯅ ꯇꯥꯎꯒꯗꯕꯅꯤ ꯁꯦꯡꯕ